ꯆꯥꯛ ꯆꯥꯔꯕ꯭ꯔꯣ ꯍꯜꯂꯣ ꯇꯥꯕ꯭ꯔꯥ
ꯇꯥꯏꯌꯦ ꯇꯥꯏꯌꯦ ꯀꯩꯗꯧꯔꯤꯕꯅꯣ ꯅꯪꯕꯣ
ꯆꯥꯛ ꯆꯥꯕ ꯂꯣꯏꯔꯒ ꯃꯄꯥꯟꯗ ꯐꯝꯃꯒ ꯂꯩꯌꯦ ꯅꯪꯗꯤ
ꯎꯝ ꯍꯣꯏ ꯑꯩꯈꯣꯏꯗꯤ ꯆꯥꯗ꯭ꯔꯤꯌꯦ ꯈꯣꯏꯗꯤ ꯋꯥꯠꯂꯤꯗ ꯆꯥꯛ ꯎꯝ ꯊꯦꯡꯉꯦ ꯑꯗꯨ ꯍꯣꯔꯦꯟ ꯕꯣꯜ ꯂꯩꯕꯅꯤꯅꯀꯣ ꯑꯗꯨꯒ ꯈꯔ ꯊꯦꯡꯅ ꯆꯥꯔꯒ ꯀꯩꯅꯣ ꯇꯧꯒꯦ ꯇꯧꯕ ꯕꯣꯜ ꯌꯦꯡꯒꯦ ꯇꯧꯕ
ꯑꯣ ꯀꯅꯥ ꯀꯅꯥ ꯂꯩꯒꯦ ꯅꯪꯗꯤ
ꯑꯩꯈꯣꯏ ꯏꯆꯦ ꯍꯣꯏꯒꯤ ꯂꯩꯌꯦ ꯅꯣꯏ ꯅꯪꯗꯤ ꯀꯩ ꯏꯟꯁꯥꯡ ꯆꯥꯔꯒꯦ
ꯑꯩꯗꯤ ꯉꯁꯤ ꯑꯥ ꯁꯧꯒ꯭ꯔꯤ ꯆꯥꯏ ꯅꯪꯗꯤ ꯀꯔꯤ ꯌꯦꯟꯁꯥꯡ ꯊꯣꯡꯒꯦ
ꯎꯝ ꯀꯩꯅꯣ ꯗꯥꯎ ꯗꯥꯥꯎ ꯆꯥꯒꯗꯧꯕ ꯃꯥꯜꯂꯦ ꯉꯁꯤꯁꯦ
ꯑꯣ
ꯀꯅꯥꯅ ꯊꯣꯡꯕ꯭ꯔꯣ ꯁꯧꯒꯔꯤꯅꯣ ꯅꯪꯅ ꯊꯣꯡꯕ꯭ꯔꯥ
ꯑꯩ ꯊꯣꯡꯉꯦ ꯍꯣꯏ
ꯑꯩ ꯍꯥꯎꯅꯤꯅꯦ ꯑꯗꯨꯗꯤ ꯊꯣꯡꯕꯗꯤ ꯍꯩꯕ꯭ꯔꯣ ꯁꯧꯒꯔꯤ ꯊꯣꯡꯕ ꯍꯩꯕ꯭ꯔꯣ
ꯍꯥꯏꯌꯦꯅ꯫ ꯌꯥꯝ ꯍꯥꯎꯋꯦ ꯑꯗꯣ꯫ ꯑꯗꯣ
ꯀꯩꯅꯤ ꯅꯣꯛꯏꯁꯤꯗꯤ꯫
ꯁꯄꯣꯔꯠ ꯊꯌꯦ
ꯀꯅꯥ ꯍꯣꯢꯒ ꯂꯩꯕ꯭ꯔ ꯍꯧꯖꯤꯛ
ꯊꯟꯗꯂꯩꯗ ꯍꯧꯖꯤꯛꯇꯤ
ꯑꯣ ꯑꯗꯨ ꯅꯪꯒꯤ ꯃꯅꯥꯛꯇꯨꯗ ꯃꯤ ꯑꯩꯗꯤ ꯃꯤ ꯑꯅꯤ ꯑꯍꯨꯝ ꯂꯩꯕ ꯃꯥꯟꯕ
ꯏꯊꯟꯇꯅꯦꯗ
ꯑꯗꯨꯒꯤ ꯄꯨꯡ ꯄꯨꯡ ꯀꯌꯥꯗ ꯇꯨꯝꯗꯣꯏꯕ
ꯕꯣꯜ ꯌꯦꯡ ꯑꯩꯁꯨ ꯕꯣꯜ ꯌꯦꯡꯒꯅꯤ ꯕꯣꯜ ꯌꯦꯡꯕ ꯂꯣꯏꯔꯒ ꯇꯨꯝꯒꯅꯤ
ꯑꯣ ꯑꯣ ꯑꯗꯨꯗꯤ ꯊꯦꯡꯅ ꯇꯨꯝꯒꯅꯤꯅꯦꯀꯣ
ꯍꯣꯏ ꯅꯪꯗꯤ
ꯑꯣ ꯑꯣ ꯑꯩꯖꯨ ꯑꯩꯖꯨ ꯕꯣꯜ ꯌꯦꯡꯉꯒ ꯇꯨꯝꯗꯣꯏꯅꯦ ꯑꯗꯨꯗꯤ ꯕꯣꯜ ꯑꯩꯁꯨ ꯊꯦꯡꯅ ꯇꯨꯝꯒꯗꯧ ꯃꯥꯜꯂꯦ ꯕꯣꯜꯁꯦ ꯄꯨꯡ ꯕꯥꯔꯣ ꯃꯈꯥꯏꯗ ꯂꯩꯕꯅꯤꯅ ꯄꯨꯡ ꯕꯥꯔꯣ ꯃꯈꯥꯏꯗꯒꯤ ꯐꯧꯗꯨꯣ ꯄꯨꯡ ꯑꯅꯤꯗꯤ ꯇꯥꯅꯦꯕꯀꯣ
ꯍꯣꯏ꯫
ꯑꯗꯨꯒꯤ ꯊꯦꯡꯅ ꯇꯨꯡꯒꯗꯧ ꯃꯥꯜꯂꯦ ꯀꯅꯥꯈꯣꯏꯒ꯫ ꯑꯝ ꯍꯥꯏꯌꯨ
ꯅꯪ ꯀꯅꯥꯕꯨ ꯁꯞꯄꯣꯔꯠ ꯇꯧꯗꯣꯏꯅꯣ꯫
ꯑꯩꯁꯦ ꯉꯁꯤ ꯑꯅꯤꯃꯛ ꯁꯞꯄꯣꯔꯠꯄꯨꯗꯤ ꯇꯧꯅꯤꯡꯉꯦ ꯑꯗꯣ ꯑꯩꯅ ꯕꯦꯠꯇꯤꯡ ꯇꯧꯒꯗꯧꯔꯤꯁꯦ ꯑꯦꯐ꯭ꯔꯥꯟꯁ ꯑꯣꯏꯅ ꯕꯦꯠ ꯇꯧꯗꯅꯤ ꯉꯁꯤꯗꯤ
ꯑꯣ ꯍꯣꯢ ꯐ꯭ꯔꯥꯟꯁꯁꯨ ꯎꯝ
ꯎꯝ ꯅꯪꯅ ꯀꯅꯥꯒ ꯁꯞ ꯀꯅꯥꯗ ꯁꯞꯄꯣꯔꯠ ꯇꯧꯗꯩꯕ
ꯈꯪꯗꯦꯗ ꯑꯩꯗꯤ ꯑꯩꯁꯨ ꯑꯅꯤꯃꯛꯅꯦ
ꯎꯝꯁ ꯀꯅꯥ ꯇꯤꯚꯤꯗ ꯌꯦꯡꯗꯣꯏꯕ ꯐꯣꯟꯗ ꯌꯦꯡꯗꯣꯏꯔꯣ꯫
ꯇꯤꯚꯤꯗ ꯌꯦꯡꯗꯣꯏꯅꯦ꯫
ꯑꯁ ꯅꯨꯡꯉꯥꯢꯅꯤꯌꯦ ꯑꯩꯖꯦ ꯑꯩꯗꯤ ꯐꯣꯟ ꯃꯆꯥꯗꯨꯗꯩ ꯌꯦ ꯌꯦꯡꯒꯗꯕꯅꯤꯅꯀꯣ ꯑꯗ ꯅꯨꯉꯥꯏ ꯈꯤꯇꯪ ꯅꯨꯡꯉꯥꯏꯇꯕ
ꯑꯥ꯫
ꯑꯗꯨꯒꯤ ꯍꯌꯦꯡꯗꯤ ꯀꯥꯏ ꯆꯠꯇꯣꯏꯕ ꯀꯣꯂꯦꯖꯀꯨꯝꯕ ꯆꯠꯇꯣꯏꯕ꯫
ꯂꯩꯒꯅꯤꯗ ꯆꯠꯂꯣꯏꯗ ꯌꯨꯝꯗ ꯂꯩꯒꯅ ꯑꯦꯛꯖꯥꯝ ꯂꯣꯏꯕꯒꯤ ꯑꯦꯛꯖꯥꯝ ꯂꯣꯏꯕꯒꯤꯀꯣ꯫ ꯑꯣ ꯑꯣ ꯁꯨꯇꯤ ꯑꯣꯏꯌꯦꯕ
ꯑꯗꯨꯗꯤ ꯒ꯭ꯔꯦꯖꯨꯑꯦꯁꯟꯁꯨ ꯂꯣꯏꯔꯦ ꯃꯥꯁꯇꯔꯁꯨ ꯂꯣꯏꯔꯦ ꯑꯗꯨꯒꯤ꯫
ꯎꯝ ꯍꯣꯏ
ꯎꯝ ꯅꯨꯡꯉꯥꯏꯅꯤ ꯑꯗꯨꯗꯤ ꯑꯩꯈꯣꯏꯗꯤ꯫ ꯀꯂꯦꯖ ꯑ ꯀꯥꯔ ꯂꯩꯅꯦ ꯀꯣꯂꯦꯖ ꯒ꯭ꯔꯦꯖꯨꯑꯦꯁꯟ ꯇꯧꯔ ꯂꯩꯅꯦ
ꯒ꯭ꯔꯦꯖꯨꯦꯁꯟ ꯇꯧꯔꯤꯌꯦ
ꯎꯝ
ꯎꯝ
ꯈꯪꯗꯦ ꯀꯣꯂꯦꯖꯇ ꯆꯠꯀ ꯑꯦꯛꯖꯥꯝꯒꯨꯝꯕ ꯈꯛꯇꯪ ꯆꯠꯂꯤ ꯄ꯭ꯔꯥꯛꯇꯤꯁꯀꯨꯝꯕꯅ ꯄ꯭ꯔꯦꯛꯇꯤꯀꯦꯜꯒꯨꯝꯕ ꯂꯩꯔꯀꯥꯟꯗ ꯈꯔ ꯆꯠꯂꯦ ꯍꯥꯏꯗꯤ ꯔꯤꯒꯨꯂꯔ ꯑꯣꯏꯅ ꯆꯠꯇꯦꯕꯀꯣ
ꯎꯝ
ꯎꯝ
ꯑꯗꯨ ꯀꯩ ꯀꯣꯂꯦꯁ ꯇꯝꯒꯦꯅꯪ
ꯈꯪꯗꯤꯗ ꯀꯣꯂꯦꯁ ꯑꯁ ꯀꯩꯅꯣꯗ ꯇꯝꯃꯤꯅꯦ ꯑꯦꯝ ꯕꯤ ꯀꯣꯂꯦꯁꯗ ꯇꯝꯃꯤꯅꯦ ꯑꯥ ꯀꯩꯅꯣꯗ ꯂꯩꯕꯗꯣ ꯁꯤꯇꯤ ꯀꯟꯚꯦꯟꯁꯟ ꯔꯣꯝꯗ ꯂꯩꯕꯗꯣ
ꯑꯧ ꯅꯪ ꯅꯍꯥꯟ ꯕꯣꯒꯤ ꯆꯠꯀꯅꯤ ꯍꯥꯏꯕꯗꯨꯗꯤ ꯀꯩꯗꯧꯉꯩ ꯆꯠꯇꯣꯏꯕ
ꯈꯪꯅꯕꯣꯒꯤ ꯑꯗꯨ ꯑꯁ ꯕꯣꯜꯒꯤꯗꯣ ꯍꯧꯖꯤꯛ ꯀꯟꯐꯥꯝ ꯑꯣꯢꯗ꯭ꯔꯤ ꯃꯣꯢꯅꯗꯤ ꯍꯟꯗꯛ ꯊꯥꯗ ꯇꯥꯡ ꯁꯚꯦꯟꯇꯤꯟ ꯑꯩꯠꯇꯤꯟꯗ ꯆꯠꯁꯦ ꯍꯥꯏꯕꯅꯤ ꯑꯗꯨ
ꯎꯝ
ꯃꯐꯝ ꯑꯣꯏꯗ꯭ꯔꯤꯅꯦ ꯈꯪꯗꯦꯅꯦ ꯊꯥꯖꯗꯦꯅꯦ ꯃꯣꯏꯅ ꯇꯧꯔꯤꯕ ꯀꯩꯅꯣꯗꯤ
ꯎꯝ ꯑ
ꯈꯪꯗꯦ ꯆꯠꯄꯗꯤ ꯆꯠꯅꯤꯡꯉꯦꯕꯀꯣ ꯆꯄꯁꯨ ꯈꯟꯕ ꯀꯥꯟꯗ ꯋꯥꯔꯦꯅꯦ
ꯍꯣꯏ ꯑꯗꯨ ꯀꯅꯥ ꯀꯅꯥ ꯆꯠꯇꯣꯏꯕ ꯏꯊꯟꯇ ꯆꯠꯇꯣꯏꯔꯣ ꯑꯣꯔ ꯁꯃꯥꯟꯅꯕ
ꯏꯃꯥ ꯍꯣꯏ ꯏꯃꯥꯟꯅꯕꯥ ꯑꯅꯤꯒ ꯆꯠꯇꯣꯏꯅꯦ ꯃꯣꯏ ꯍꯥꯏꯗꯤ ꯏꯃꯥꯟꯅꯕ ꯑꯅꯤ ꯂꯩꯌꯦꯕꯀꯣ
ꯎꯝ
ꯑꯗꯣ ꯆꯠꯇꯣꯏꯅꯦ ꯃꯣꯏ ꯏꯃꯥꯟꯅꯕ ꯑꯅꯤꯒ ꯍꯥꯏꯗꯤ ꯏꯊꯟꯗ ꯆꯠꯄꯗꯤ ꯅꯨꯡꯁꯨ ꯅꯨꯡꯉꯥꯏꯇꯦ ꯑꯥꯎꯠꯁꯥꯏ ꯃꯣꯏ ꯀꯩꯅꯣꯗ ꯍꯥꯏꯕꯅꯤ ꯑꯥꯎꯠꯁꯥꯏ ꯑꯩꯈꯣꯏ ꯃꯅꯤꯄꯨꯔꯗ ꯅꯠꯇꯕꯀꯣ ꯑꯥꯎꯠꯁꯥꯏꯗꯇ ꯍꯥꯏꯕꯅꯦꯕ ꯑꯗꯨ ꯑꯥꯎꯠꯁꯥꯏꯠꯀꯤꯗꯨ ꯀꯔꯝꯕ ꯏꯁꯇꯦꯠꯇ ꯑꯣꯏꯗꯣꯏꯔ ꯑꯗꯨꯗꯤ ꯈꯪꯗ꯭ꯔꯤ ꯃꯣꯏ ꯑꯗꯨꯗꯤ ꯃꯣꯏ ꯀꯟꯐꯥꯔꯝ ꯑꯣꯏꯗ꯭ꯔꯦ ꯍꯥꯏꯕ ꯆꯠꯄꯗꯤ ꯆꯠꯈ꯭ꯔꯅꯤ ꯑꯗꯨ ꯍꯥꯏ ꯑꯗꯨ ꯈꯪꯗꯦ ꯃꯣꯏꯅ ꯃꯣꯏꯅ ꯑꯣꯖꯥ ꯍꯣꯏꯅ ꯍꯥꯏꯔꯛꯄꯅꯤꯅ ꯑꯗꯨꯒꯤ ꯍꯥꯏꯕꯁꯨ ꯉꯝꯗꯕ
ꯃꯄꯥꯟꯂꯣꯝ ꯆꯠꯇꯧꯔꯦꯅꯦ ꯅꯨꯉꯥꯏꯅꯦ
ꯈꯪꯗꯦꯅꯦ ꯃꯄꯥꯟ ꯂꯝ ꯆꯠꯄ ꯆꯠꯇꯕ ꯊꯥꯖꯗꯦꯗ ꯐꯤꯐꯇꯤ ꯐꯤꯐꯇꯤꯗ ꯂꯩꯔꯤꯗ ꯍꯟꯗ꯭ꯔꯦꯠ ꯄꯥꯔꯁꯦꯟ ꯊꯥꯒꯠꯅꯤꯡꯉꯥꯏ ꯂꯩꯇ꯭ꯔꯦ ꯈꯪꯗꯦ ꯆꯠꯂꯗꯤ ꯐꯩ ꯆꯠꯇ꯭ꯔꯗꯤꯁꯨ ꯐꯩ
ꯍꯨꯝ ꯍꯨꯝ ꯎꯝ ꯀꯩꯗꯧꯔꯤ ꯅꫭ ꯅꯪꯗꯤ ꯍꯧꯖꯤꯛ
ꯍꯧꯖꯤꯛ ꯀꯩꯁꯨ ꯇꯧꯗ꯭ꯔꯦ ꯕꯣ ꯉꯥꯏꯕꯗꯨꯗ ꯋꯥꯔꯦ
ꯍꯨꯝ
ꯑꯗꯨ ꯍꯣꯔꯦꯟ ꯕꫭ ꯂꯩꯕꯅꯤꯅ ꯍꯧꯖꯤꯛ ꯉꯥꯛꯇꯪ ꯇꯣꯝꯨꯖꯤꯔꯥꯅ ꯈꯪꯟꯅ ꯂꯩꯕ ꯉꯥꯏꯍꯥꯛꯇꯪ ꯄꯨꯡ ꯈꯪꯗꯦꯕꯑꯩ ꯐꯣꯟꯗ ꯌꯦꯡꯗ ꯏ ꯊꯟ ꯌꯦꯡꯕ ꯇꯥꯔꯦꯗꯅ ꯐꯣꯟꯗ ꯅꯠꯇ꯭ꯔꯗꯤ ꯇꯤꯚ ꯕꯤꯔꯣꯝꯗ ꯌꯦꯡꯗꯦ ꯃꯤ ꯃꯌꯥꯝꯒ ꯐꯝꯃꯤꯟꯅꯔꯒ ꯌꯦꯡꯕ ꯇꯥꯔꯦ ꯑꯗꯨ ꯐꯣꯟꯗ ꯌꯦꯡꯕꯩꯊꯟꯗ ꯌꯦꯡꯕ ꯇꯥꯔꯦ ꯑꯗꯨ ꯀꯪꯗꯦ ꯇꯤꯚꯤꯗꯗꯤ ꯇꯤꯚꯤꯅ ꯇꯤꯚꯤꯗ ꯌꯦꯡꯕꯗꯅ ꯍꯦꯟꯅ ꯅꯨꯡꯉꯥꯏꯗ ꯑꯩꯗꯤ
ꯍꯣꯏ ꯑꯗꯨꯝ ꯏꯊꯟ ꯊꯣꯛꯑꯦ ꯐꯣꯟꯗꯁꯨ ꯅꯨꯡꯉꯥꯏꯗ ꯎꯝ
ꯎꯝ ꯐꯣꯟꯗꯗꯤ ꯄꯤꯛꯃꯟꯕꯒꯤ ꯅꯨꯡꯉꯥꯏꯇ꯭ꯔꯕꯅꯦ
ꯎ
ꯍꯌꯦꯡꯗꯤ ꯀꯥꯏ ꯆꯠꯇꯣꯏꯕ ꯍꯌꯦꯡ ꯑꯗꯨꯝ ꯂꯩꯗꯣꯏꯔꯥ ꯑꯥ
ꯑꯩ ꯑꯩꯁ ꯍꯧꯖꯤꯛ ꯀꯩꯅꯣ ꯇꯧꯔꯒ ꯂꯩꯕꯒꯤꯅꯤꯅꯦ ꯏꯃꯥꯟꯅꯕ ꯑꯃꯅ ꯃꯦꯁꯦꯁ ꯊꯥꯔꯛꯄꯀꯣ
ꯑꯣ
ꯑꯗꯨꯒꯤ ꯈꯪꯉꯦ ꯅꯪ ꯑꯩ ꯅꯪ ꯑꯩ ꯉꯁꯥꯏ ꯅꯪ ꯅꯪꯉꯣꯟꯗ ꯀꯣꯜ ꯇꯧꯕꯗꯨꯗ ꯀꯣꯁꯦ ꯅꯪꯒꯤ ꯐꯣꯟꯁꯦ ꯁ꯭ꯋꯤꯆ ꯑꯞ ꯂꯩꯔꯝꯅꯦ ꯀꯅ ꯐ ꯆꯤꯆꯞ ꯊꯝꯕꯒꯦꯔꯅ
ꯎꯝ ꯎꯝ ꯑꯩ ꯁꯋꯁꯣꯞ ꯊꯝꯃꯦ ꯍꯥꯏꯕ
ꯁꯤꯁꯣꯞꯇ ꯂꯩꯌꯦ ꯉꯥ ꯉꯁꯥꯏ ꯀꯣꯜ ꯇꯧꯋꯦ ꯑꯩ ꯑꯗꯨꯗ ꯁꯨꯏꯁꫭꯞ ꯂꯩꯔꯝꯃꯦ ꯅꯪ ꯁꯨꯏꯁꫭꯞ ꯁꯤꯁꫭꯞ ꯍꯥꯏꯌꯦ ꯑꯩ ꯀꯣꯜ ꯇꯧꯕ ꯑꯅꯤꯔꯛ ꯀꯣꯜ ꯇꯧꯋꯦ
ꯑꯣ ꯈꯪꯗꯦ ꯅꯣꯏ ꯃꯤ ꯀꯌꯥ ꯂꯩꯔꯤꯅꯣ
ꯑꯩ ꯑꯩꯒꯤ ꯑꯩꯅ ꯇꯧꯔꯛꯄ ꯀꯩꯅꯣꯗꯣ ꯃꯤꯁꯀꯣꯒꯨꯝꯕ ꯎꯗ꯭ꯔꯕ꯭ꯔꯣ ꯃꯦꯁꯦꯖ ꯂꯥꯛꯇ꯭ꯔꯕ꯭ꯔꯣ
ꯈꯪꯗꯦ ꯎꯗꯗ ꯑꯗ ꯅꯣꯏ ꯃꯤ ꯀꯌꯥ ꯂꯩꯔꯤꯅꯣ ꯃꯤ ꯌꯥꯝ ꯂꯩꯔꯕ ꯃꯥꯜꯂꯦꯗ ꯅꯣꯏꯁꯦ
ꯍꯧꯖꯤꯛꯁꯦ ꯃꯤ ꯃꯉꯥ ꯇꯔꯨꯛ ꯂꯩꯔꯤꯅꯤ ꯃꯤꯁꯦ
ꯀꯅꯥ ꯀꯅꯥ
ꯎꯝꯃ ꯑꯩꯅꯦ ꯏꯆꯦ ꯍꯨꯏꯅꯦ ꯑꯩ ꯏꯆꯦꯒꯤ ꯃꯆꯥꯁꯤꯡꯅꯦ ꯑꯩꯒꯤ ꯏꯕꯥꯏꯒꯀꯣ
ꯑꯣ ꯐꯦꯃꯤꯂꯤꯅꯤꯅꯦ
ꯆꯪꯗꯦ ꯃꯣꯏ ꯑꯉꯥꯡ ꯑꯉꯥꯡ ꯑꯉꯥꯡꯅ ꯑꯩꯒꯤ ꯉꯕꯤꯅ ꯑꯩꯈꯣꯏꯒꯤꯗꯤ ꯐꯩꯗꯤ ꯌꯨ ꯍꯥꯒꯜ ꯄꯨꯀꯥꯟꯗꯨ ꯀꯧꯕꯣ
ꯎꯝ
ꯀꯩꯅꯣ ꯇꯧꯕꯒꯅꯤ ꯍꯣꯏ ꯑꯩꯈꯣꯏꯗꯤ ꯄꯥꯈꯪ ꯑꯣꯏꯕ ꯃꯤꯅ ꯊꯤꯅ ꯍꯧꯒꯠꯂꯗꯅ
ꯎꯝ
ꯑꯗꯨꯗ ꯃꯣꯏ ꯑꯉꯥꯡꯈꯩꯒꯤ ꯉꯟꯗꯥꯟꯅ ꯍꯧꯒꯠꯂꯒ ꯂꯥꯡꯕ ꯈꯣꯠꯄ ꯇꯧꯕꯗꯨꯗ ꯑ ꯇꯨꯝꯕ ꯅꯨꯡꯉꯥꯏꯇꯕꯗꯣ
ꯥꯎꯁꯅꯤ
ꯍ
ꯑꯗꯨꯝ ꯐ꯭ꯔꯤꯗ ꯂꯩꯔꯕ꯭ꯔꯣ ꯍꯧꯖꯤꯛ
ꯐ꯭ꯔꯤ ꯑꯗꯨꯝ ꯄ꯭ꯔꯦꯛꯇꯤꯁ ꯆꯠꯂꯤꯗ ꯐꯔꯤꯗ ꯐ꯭ꯔꯤꯗ ꯂꯩꯇꯦ ꯄ꯭ꯔꯦꯛꯇꯤꯁ ꯍꯜꯂꯛꯑꯗꯤ ꯐ꯭ꯔꯤꯗ ꯂꯩꯌꯦꯕꯀꯣ
ꯑ
ꯑꯗꯨ ꯌꯦꯌꯡꯁꯦ ꯑꯗꯨꯃꯥꯏꯅ ꯇꯧꯋꯦꯕ ꯑꯌꯨꯛꯇ ꯄ꯭ꯔꯀꯤꯤꯁꯇ ꯂꯩꯑꯦ ꯄ꯭ꯔꯦꯀꯤꯁꯇꯠ ꯍꯜꯂꯛꯑꯒ ꯑꯗꯨꯝ ꯆꯥꯛ ꯆꯥꯊꯣꯛꯑꯒ ꯍꯥꯟꯅꯗꯤ ꯊꯕꯛ ꯆꯠꯕꯅꯦꯕ
ꯎꯝ
ꯑꯗꯣ ꯊꯕꯛ ꯆꯠꯄꯗꯨꯗ ꯊꯕꯛꯁꯦ ꯍꯥꯏꯗꯤ ꯑꯌꯨꯛ ꯁꯨꯞꯄꯁꯤꯤꯠ ꯆꯠꯂꯦ ꯑꯗꯨꯗꯒꯤ ꯊꯕꯛꯁꯨ ꯑꯃꯨꯛꯀ ꯆꯠꯂꯦ ꯑꯗꯨꯒꯤ ꯋꯥꯕꯒꯤ ꯊꯕꯛꯁꯨ ꯇꯧꯈ꯭ꯔꯦꯦ
ꯎꯝ
ꯎ
ꯅꯣꯏꯗꯤ ꯌꯥꯝ ꯂꯥꯡꯉꯤꯅ
ꯇꯥꯕ꯭ꯔꯣ ꯑꯩꯈꯣꯏꯒꯤ
ꯎꯝ
ꯃꯤ ꯍꯥꯏꯗꯤ ꯑꯩꯈꯣꯏ ꯕꯦꯛꯒ꯭ꯔꯥꯎꯟꯗꯨ ꯈꯤꯇꯪ ꯅꯨꯡꯉꯥꯏꯇꯕ꯭ꯔ ꯅꯉꯣꯟꯗ
ꯎꯝ ꯇꯥꯏ
ꯅꯪ ꯈꯪꯅꯤꯡꯅꯦ ꯈꯤꯇꯪ ꯅꯨꯡꯉꯥꯏꯇꯕ ꯃꯥꯜꯂꯦ ꯅꯪꯒꯤ ꯃꯤꯗ ꯃꯔꯛ ꯃꯔꯛꯇ ꯂꯄꯒꯨꯝꯗꯋꯦ
ꯑꯣ ꯇꯥꯗꯕ꯭ꯔꯣ
ꯅꯨꯡꯉꯥꯏ ꯍꯥꯏꯕ
ꯈꯪꯗꯦ ꯑꯩ ꯇꯥꯗꯕ꯭ꯔꯣ
ꯇꯥꯏ ꯍꯧꯖꯤꯛꯇꯤ ꯐꯅ ꯇꯥꯏ
ꯈꯝꯗꯦꯗꯅꯦ ꯋꯥꯥꯛ ꯅꯨꯡꯉꯥꯏꯇꯕ꯭ꯔꯥ ꯌꯦꯡꯗꯤ ꯑꯗꯨꯝ ꯂꯩꯔꯤꯗ
ꯍꯌꯦꯡꯗꯤ ꯑꯗꯨꯝ ꯂꯩꯗꯣꯏꯔꯥ ꯌꯨꯝꯗ
ꯍꯥꯥ ꯅꯪꯗꯤ
ꯀꯣꯏꯔꯛꯀꯦ ꯍꯌꯦꯡ ꯀꯣꯏꯔꯛ ꯇꯕ ꯀꯨꯏꯔꯦ ꯅꯣꯏꯔꯣꯝꯗ ꯍꯌꯦꯡꯁꯦ ꯅꯪ ꯐ꯭ꯔꯤꯗ ꯂꯩꯔꯗꯤ ꯀꯣꯏꯔꯛꯀꯦ
ꯀꫭꯏꯔꯛꯑ‌ꫭ ꯀꫭꯏꯔꯛꯑ‌ꫭ ꯊꯦꯡꯅꯁꯦ ꯊꯦꯡꯅꯁꯦ
ꯎꯝ ꯍꯌꯦꯡ ꯊꯦꯡꯅꯔꯁꯦ ꯊꯦꯡꯅꯗꯕ ꯀꯨꯏꯔ‌ꯦ ꯑꯩꯈꯣꯏꯁꯦ ꯆꯍꯤ ꯑꯅꯤ ꯑꯍꯨꯝ ꯁꯨꯔꯝꯒꯅꯤ ꯍꯩꯅꯗꯕ ꯅꯠꯇ꯭ꯔꯣ
ꯎꯝ
ꯍꯌꯦꯡꯁꯦ ꯅꯪ ꯐ꯭ꯔꯤ ꯂꯩꯔꯗꯤ ꯀꯣꯏꯔꯛꯀꯦ ꯍꯌꯦꯡꯁꯦ ꯄꯨꯡ ꯀꯌꯥꯅ ꯀꯣꯏꯔꯛꯑꯣ ꯍꯥꯏꯅꯣ ꯎꯝ
ꯄꯨꯡꯁꯦ ꯄꯨꯡ ꯑꯐ ꯀꯩ ꯄꯨꯡ ꯄꯨꯡ ꯑꯃꯒꯤ ꯔꯣꯝꯗ
ꯑ ꯄꯨꯡ ꯑꯃ ꯑꯗꯨꯋꯥꯏꯗ ꯂꯥꯛꯑꯣ ꯍꯥꯏꯕꯀꯣ ꯀꯣꯏꯔꯛꯀꯦ ꯍꯣꯏ ꯍꯥꯌꯦꯡ ꯁꯦ ꯄꯨꯟꯗꯕꯁꯨ ꯀꯨꯏꯔꯦ ꯁꯤꯡꯖꯨꯒꯨꯝꯕꯁꯨ ꯆꯥꯃꯤꯟꯅꯔꯁꯤ ꯍꯥꯌꯦꯡꯁꯦ ꯎꯝ
ꯎ
ꯑꯗꯨꯅ ꯐꯔꯅꯤ ꯍꯌꯦꯡꯒꯤ ꯄ꯭ꯂꯥꯅꯤꯡꯁꯦ
ꯀ
ꯅꯪꯁꯨ ꯑꯗꯨꯝ ꯐ꯭ꯔꯤ ꯂꯩꯕꯅꯤꯅ ꯑꯩꯁꯨ ꯐ꯭ꯔꯤ ꯂꯩꯕꯅꯤꯅ ꯑꯗꯨꯝ ꯑꯩꯗꯤ ꯏꯃꯥꯟꯅꯕꯤ ꯈꯣꯏꯗ ꯆꯠꯃꯤꯟꯅ ꯆꯠꯂꯒꯀꯣ ꯑꯗꯨꯝ ꯁꯤꯡꯖꯨꯒꯨꯝ ꯑꯃ ꯆꯥꯃꯤꯟꯅꯕ ꯍꯥꯏꯕꯁꯤꯦ ꯑꯗꯨꯅ ꯈ꯭ꯋꯥꯏꯗꯒꯤ ꯚꯦꯖꯅꯦꯕ ꯅꯠꯇ꯭ꯔꯥ
ꯗꯨꯅ‌ꯦ
ꯎꯝ ꯅꯣꯡ ꯇꯥꯔꯗꯤ ꯈꯪꯗꯦꯀꯣ ꯅꯣꯡ ꯇꯥꯗ꯭ꯔꯗꯤ ꯂꯥꯛꯀꯦ ꯍꯥꯏ
ꯑꯗꯨ ꯎꯝ
ꯄꯩꯗꯔꯁꯦ